ꯇꯣ
ꯇꯥꯕ꯭ꯔꯣ
ꯇꯥꯏꯌꯦ
ꯀꯗꯧꯏꯅꯣ
ꯑꯩ ꯐꯤ ꯂꯧꯁꯟ ꯆꯠꯂꯤꯗ ꯅꯣꯡ ꯇꯥꯔꯛꯇꯨꯔꯤꯕꯣ ꯑꯩꯈꯣꯏ ꯁꯣꯝꯗ
ꯍꯜꯂꯣ
ꯍꯥꯎ
ꯇꯥꯕ꯭ꯔꯣ ꯑꯩ ꯅꯪ ꯑꯩ ꯕꯣꯏꯁꯁꯦ ꯑꯗꯨꯝ ꯆꯥꯎꯅꯔꯛꯄ꯭ꯔꯥ
ꯕꯣꯏꯁ ꯈꯔꯗꯤ ꯇꯦꯞꯄꯦꯕꯣ
ꯎꯝ ꯇꯞꯄꯅꯤ ꯍꯧꯒꯠꯂꯕ ꯅꯪ
ꯇ ꯍꯥꯥ
ꯍꯧꯒꯠꯂꯕꯣ
ꯍꯧꯒꯠꯂꯦ
ꯀꯩꯖꯥꯡ ꯆꯥꯔꯒꯦ
ꯌꯦꯟꯁꯥꯡꯁꯦ ꯃꯥꯏꯔꯦꯟ ꯊꯣꯡꯉꯦ
ꯎꯝ
ꯅꯪ ꯀꯩ ꯌꯦꯟꯖꯥꯡ ꯆꯥꯔꯒꯦ
ꯍꯋꯥꯏ ꯊꯣꯡꯕ ꯑꯃꯅꯦ ꯑꯗꯨꯒ ꯌꯦꯔꯨꯝꯒ ꯁꯤ ꯍꯧꯗꯣꯡꯁꯦ ꯂꯝꯃꯟ ꯍꯦꯜꯂꯤ ꯑꯩ ꯐꯖꯅ ꯇꯨꯝꯃꯛꯇ꯭ꯔꯤꯁꯤ ꯀꯨꯏꯔꯦꯉꯣ
ꯀꯩꯒꯤ
ꯑꯩꯒꯤ ꯍꯧꯗꯣꯛ ꯑꯃ ꯂꯧꯕꯗꯣ ꯂꯝ ꯍꯦꯜꯂꯦꯕ
ꯑꯩ ꯅꯨꯡꯊꯤꯟꯒ ꯇꯝꯗ ꯀꯨꯏꯔꯦ ꯅꯨꯡꯗꯥꯡꯕꯨꯗꯤ ꯅꯨꯡꯗꯥꯡꯗꯤ ꯑꯗꯨꯝ ꯇꯨꯝꯃꯦ ꯐꯖꯅ
ꯗꯤꯗꯤ ꯊꯨꯝꯗꯤꯗ
ꯅꯨꯡꯊꯤꯟ ꯇꯨꯝꯁꯤꯟꯕꯁꯦ ꯋꯥꯏꯑꯦꯕ ꯅꯨꯡꯗꯥꯡ ꯇꯨꯝ ꯌꯥꯗꯦꯕ ꯑꯩ
ꯎꯝꯂ ꯑꯩ ꯈ꯭ꯋꯥꯡꯁꯦ ꯍꯌꯦꯡ ꯌꯦꯡꯉꯨꯒꯦ ꯇꯧꯕꯅꯤ ꯍꯌꯦꯡꯗꯗ ꯀꯩꯅꯣ ꯈ꯭ꯋꯥꯡꯁꯦꯕꯨ ꯌꯦꯡꯕ ꯂꯣꯏꯔꯗꯤ ꯊꯕꯛ ꯆꯠꯄ ꯍꯧꯔꯒ ꯇꯧꯕꯅꯤ
ꯊꯕꯛꯇꯨ ꯇꯣꯛꯑꯦ ꯅꯪ ꯈ꯭ꯋꯥꯡꯗꯣ ꯌꯥꯗꯕꯅꯤꯅ
ꯇ ꯇꯜ ꯇ ꯇꯜꯂ ꯇ ꯑꯗꯨ ꯄꯣꯕ ꯌꯦꯡꯒꯅꯤ ꯍꯟꯗꯛꯇꯤ ꯈ꯭ꯋꯥꯡ ꯅꯥꯒꯦ ꯑꯃ ꯅꯥꯒꯦꯥ ꯑꯃ ꯇꯧꯅ ꯐꯔꯤ
ꯎꯝ ꯀꯩꯅꯣ ꯇꯧꯔ ꯃꯔꯨ ꯃꯌꯥꯡ ꯊꯥꯡꯗꯕ ꯑꯣꯏꯅ ꯇꯧꯋꯦ ꯇꯧꯔꯁꯨ
ꯎꯝ ꯑꯩ ꯒꯥꯔꯤꯗꯣ ꯆꯦꯟꯗꯣ ꯑꯃꯀꯣꯟ ꯊꯣꯛꯑꯦꯕꯀꯣ
ꯎꯝ
ꯆꯅꯤ ꯌꯥꯔꯗꯅ ꯆꯅꯤꯁꯤꯡ ꯄꯨꯅꯃ ꯃ ꯆꯟ ꯀꯄꯂꯨ ꯑꯗꯨ ꯃꯥꯔꯤ ꯀꯄꯥꯔꯦ ꯃꯥ ꯍꯣ ꯇꯝ ꯇꯧ ꯇꯝ ꯇꯧ ꯇꯝ ꯇ ꯑꯦ
ꯑꯥ ꯑꯗꯩꯅꯦ ꯇꯧꯔꯛꯀꯦ ꯇꯧꯔꯒ ꯐꯔꯛ ꯇꯥ ꯑꯗꯨ ꯂꯩꯔꯤꯅꯦ ꯑꯩꯁꯦ
ꯇꯅ ꯑꯩꯁꯨ ꯊꯅꯤ ꯋꯥꯔꯤ ꯑꯝꯇ ꯁꯥꯗꯤꯌꯦ
ꯑꯩꯅ ꯑꯃꯨꯛ ꯇꯧꯔꯛꯀꯦ ꯇꯧꯀꯥꯟꯗ ꯑꯃꯨꯛ ꯅꯪ ꯑꯃꯨꯛ ꯐꯔꯛ ꯇꯥꯕ ꯇꯧꯔꯤꯁꯦ
ꯑꯩ ꯌꯨꯝꯗ ꯂꯩ ꯊꯕ ꯌꯨꯝꯗ ꯂꯩ ꯀꯥꯟꯗꯔ ꯑꯃꯨꯛ ꯌꯦꯡꯅꯕ
ꯎꯝ
ꯎ ꯑꯪ ꯖꯤꯑꯣ ꯐꯥꯏꯕꯔ ꯄꯁꯥꯞꯄ
ꯏ
ꯍꯝ ꯑꯩꯈꯣꯏꯁꯤ ꯍꯧꯗꯣꯡꯒꯤ ꯃꯥꯒꯤ ꯈꯣꯡꯆꯨꯞꯂꯥ ꯅꯠꯇ꯭ꯔꯒ ꯀꯩꯅꯣꯃ ꯁꯁ ꯑꯃ ꯂꯩꯔꯒ ꯁꯪꯒꯣꯝ ꯈꯔ ꯈ ꯄꯤꯊꯛꯀꯦ ꯇꯧꯕꯅꯦꯕ ꯃꯁ ꯁꯣꯂꯣꯅꯤ
ꯑꯗꯨꯝ ꯆꯥꯕ ꯍꯩꯇ꯭ꯔꯤꯕꯗꯣ
ꯆꯥꯎꯥꯎꯗꯦꯔꯦ ꯑꯗꯨ ꯁꯪꯒꯣꯝꯁꯦ ꯅꯣꯡꯃꯒꯤ ꯑꯅꯤꯈꯛ ꯄꯤꯊꯛꯀꯦ ꯇꯧꯕ ꯍꯥꯏꯅ ꯑꯃꯨꯛ ꯁꯪꯒꯣꯝ ꯊꯥꯀꯗꯣꯏꯅ ꯍꯧꯖꯤꯛ ꯃꯥ ꯄꯤꯕ ꯌꯥꯝꯅ ꯑꯗꯨꯒꯤ ꯃꯃꯥꯡ ꯀꯥꯏꯅꯗꯉꯥꯏ ꯑꯃꯅ ꯁꯥꯎ ꯑꯃ ꯊꯣꯛꯄ ꯐꯪꯗ꯭ꯔ ꯑꯗꯨꯤꯞꯩꯅ ꯇꯧꯕꯅꯤꯗ
ꯑꯩꯈꯣꯏꯗꯤ ꯀꯣꯟꯗꯒꯩ ꯍꯦꯛꯇ ꯊꯥꯔ ꯄꯤꯖꯩꯩꯅ
ꯍꯥꯥ
ꯁꯪꯒꯣꯟꯗꯒ ꯑꯣꯏꯅ ꯊꯥꯔ ꯄꯤꯖꯩꯌꯦꯕ ꯁꯪꯒꯝ
ꯎꯝ ꯅ ꯀꯣꯦꯖ ꯀꯥꯟꯗ ꯇꯥꯔꯦꯕ
ꯀꯣꯂꯦꯖ ꯏꯝꯐꯥꯜ ꯀꯣꯂꯦꯖꯇ ꯇꯥꯔꯦ ꯗꯤ ꯑꯦꯝꯒꯤꯗꯨꯁꯨ ꯌꯥꯗ꯭ꯔꯦ ꯑꯩꯒꯤꯗ‌ꯣ
ꯀꯩꯅꯣ ꯇꯧꯔꯒꯦ
ꯏꯒꯅꯧꯒꯤꯁꯦ ꯀꯃꯥꯏꯅ ꯇꯧꯕ ꯄꯣꯠꯅꯣꯕ
ꯍꯥꯥ
ꯏꯒꯤꯅꯧꯁ‌ꯦ ꯀꯃꯥꯏꯅ ꯇꯧꯗꯣꯏꯅꯣꯕ ꯃꯥꯒꯤꯁꯦ
ꯀꯔꯝꯕꯅꯣ
ꯅꯪ ꯏꯒꯤꯅꯧꯗꯣ
ꯑ
ꯑꯗꯨꯗꯣ ꯀꯃꯥꯏꯅ ꯇꯧꯕ ꯄꯣꯠꯅꯣꯕ
ꯈꯪꯗ꯭ꯔꯦꯗ ꯑꯩꯁꯨ ꯑꯍꯥꯟꯕ ꯇꯥꯏꯔꯤꯅꯤ ꯌꯦꯡꯒ‌ꯦ
ꯁꯕꯖꯦꯛ ꯀꯩꯀꯩ ꯂꯩ
ꯈꯪꯗꯤ‌ꯌ‌ꯦ ꯑꯝꯇ
ꯈꯪꯗꯦ
ꯑꯥ ꯀꯩꯀꯩ ꯌꯥꯎꯋꯤ ꯈꯣꯠꯂꯤ ꯀꯩꯝ ꯌꯒꯌꯥꯟ ꯃ‌ꯦꯟ ꯇꯥꯗ‌ꯦ
ꯀꯩ ꯇꯧꯗꯨꯏꯅꯣ ꯈꯪꯗꯦꯗ ꯑꯩꯁꯨ ꯇꯧꯔꯦ ꯀꯣꯂꯦꯖꯇꯤ ꯆꯥꯟꯁꯤꯜꯂꯨꯔꯦ ꯃꯤꯡꯗꯤ
ꯍ ꯀꯤꯠꯁ ꯁꯅꯕꯁ‌ꯦ ꯆꯍꯤꯁꯨ ꯍꯦꯜꯂꯦ ꯁꯟꯅꯤꯡ ꯐꯥꯎꯇꯔ‌ꯦ ꯈꯋꯥꯡ ꯅꯥꯔꯛꯑꯕꯅꯤꯅ ꯑꯃꯨꯛꯁꯨ ꯁꯥꯟꯅꯅꯤꯡꯉꯤ
ꯀ꯭ꯔꯤꯀꯦꯠꯁꯤ ꯑꯗꯨ ꯁꯥꯟꯅꯕ ꯅꯨꯡꯉꯥꯏꯅꯤ ꯅꯥꯕ ꯑꯩ ꯁꯥꯟꯅꯔꯗ꯭ꯔꯥ ꯈꯪꯗ‌ꯦ
ꯍꯛꯆꯥꯡꯗꯤ ꯌꯥꯗ꯭ꯔꯦꯕꯣ ꯁꯥꯟꯅꯕ ꯋꯥꯔꯀꯤꯡ ꯈꯔ ꯈꯔꯛ ꯆꯠꯄ ꯅꯠꯇ꯭ꯔꯒ ꯖꯤꯝ ꯁꯥꯟꯅꯕ ꯍꯧꯔꯁꯤ ꯈꯜꯂꯤꯅ‌ꯦ ꯇꯟꯁꯨ ꯇꯟꯕ ꯑꯗꯣ
ꯀꯩꯒꯤ
ꯇꯟꯕ
ꯋꯥꯀꯤꯡ ꯈꯔꯛ ꯈꯔ ꯆ‌ꯦꯜꯂꯣ
ꯋꯥꯥꯀꯤꯡ ꯆ‌ꯦꯟꯕꯁꯤꯐꯥꯎ ꯇꯜꯂꯤꯅꯤꯅ‌ꯦ ꯏꯊꯟ ꯆ‌ꯦꯟꯕꯁ‌ꯦ ꯃꯤ ꯑꯃꯥꯒ ꯆꯦꯃꯤꯟꯅꯅꯕ ꯂꯩꯔꯗꯤ ꯐꯕ
ꯑꯗꯨ ꯍꯥꯏꯔꯗꯤ ꯑꯩꯈꯣꯏ ꯁꯤꯗꯗꯤ ꯑꯩ ꯑꯩꯈꯣꯏ ꯃꯤ ꯀꯩꯅꯣ ꯇꯧ ꯆ‌ꯦꯟꯐꯝꯗꯣ ꯐꯖꯅ ꯂꯩꯕꯅꯦ ꯆꯦꯟꯕꯗꯤ ꯅꯨꯡꯉꯥꯏ ꯏꯊꯟꯗ ꯑꯣꯏꯔꯁꯨ ꯑꯩ ꯑꯗꯨꯝ ꯆꯦꯜꯂꯦ ꯆꯦꯜꯂꯤ ꯑꯗꯨ ꯃꯔꯛ ꯃꯔꯛꯇ ꯑꯗꯨꯝ ꯂꯦꯞꯄꯦ ꯀꯦꯔꯣꯝ ꯀꯥꯞꯄꯗꯤ
ꯆ‌ꯦꯜꯂꯨ ꯆ‌ꯦꯜꯂꯨ
ꯆꯦꯜꯂꯤꯉꯩ ꯈꯨꯠꯆꯦꯟ ꯑꯝꯅꯤꯗ ꯇꯧꯔꯤꯁ‌ꯦ ꯌꯥꯗ꯭ꯔꯦꯗꯕꯨ ꯀꯦꯔꯣꯝ ꯁꯥꯟꯅꯈ꯭ꯔꯗꯤ ꯑꯗꯨꯝ ꯇꯣꯛꯄꯤꯅꯤ
ꯁꯤꯂ ꯁꯂꯥ ꯁꯂꯥꯎ ꯎꯝ ꯎꯝ ꯍꯝ ꯅꯪ ꯀꯩꯔ‌ꯣꯝ ꯀꯥꯞꯄ ꯆꯠꯇ‌ꯣꯏꯔ‌ꯣ ꯉꯁꯤ
ꯀꯦꯔꯣꯝ ꯍꯣꯔꯦꯟ ꯀꯣꯟꯅ ꯆꯠꯅꯤ
ꯑꯗꯨ ꯀꯦꯔꯣꯝꯗꯤ ꯀꯥꯞꯅꯤꯡꯉꯦꯗꯣ ꯀꯦꯔꯣꯝ ꯀꯥꯞꯄꯗꯃꯛꯇ ꯑꯗꯨ ꯇꯥꯟꯅ ꯂꯥꯛꯑꯗꯤ ꯃꯇꯝ ꯈꯔ ꯑꯃꯨꯛ ꯑꯌꯨꯛ ꯅꯨꯃꯤꯗꯥꯡ ꯊꯣꯛꯑꯔꯣꯏ
ꯅꯨꯡꯗꯥꯡꯁꯦ ꯃꯤ ꯋꯥꯠꯇ ꯃꯥꯜꯂꯦꯅ
ꯍꯥꯥ
ꯗꯪ ꯃꯤ ꯋꯥꯠꯇ ꯃꯥꯜꯂꯦ ꯅꯪ ꯑꯗꯨꯝ ꯂꯥꯛ ꯃꯥꯜꯂꯦ ꯅꯪꯒꯤꯕꯤꯁꯦ
ꯈꯪꯗꯦꯕ ꯑ ꯂꯝ ꯈꯨꯍꯦꯟꯗꯣ ꯁꯤꯍꯧꯗꯣꯡꯁꯦ ꯂꯝ ꯈꯨꯍꯦꯟꯗꯤ ꯏꯥꯏꯠꯊ
ꯍꯧꯗꯣꯡꯅ ꯈꯔ ꯍꯦꯟꯕꯅꯦ ꯃꯦꯍꯨꯏꯗꯤ ꯉꯥꯡꯉꯒꯅꯦ
ꯎ ꯃꯣꯏꯗꯤ ꯂꯥꯡꯕꯁꯨ ꯈꯪꯗꯦꯕ
ꯍꯧꯗꯣꯡꯗꯤ ꯇꯧꯁꯟꯅꯔꯒ ꯃꯥ ꯑꯗꯨꯝ ꯂꯩꯗꯨꯅꯤ
ꯑꯗꯨꯝ ꯑꯉꯥꯡ ꯑꯣꯏꯕꯒꯤ ꯃꯌꯥ ꯊꯀꯠꯆꯄꯩ ꯈꯪꯗꯦ ꯈꯔ ꯆꯤꯛ ꯈꯔ ꯈꯣꯠ ꯇꯧꯂꯩꯔꯦ ꯑꯩꯉꯣꯟꯗ ꯆꯟꯁꯤ ꯑꯦꯛꯇ ꯁꯅꯔꯦ ꯑꯩꯈꯣꯏ ꯐꯥꯕꯨꯡ ꯃꯥ ꯂꯩꯔꯤꯅ ꯃꯥ ꯍꯤꯗꯥꯛ ꯂꯩꯔꯨꯔꯦ
ꯃꯥ ꯑꯣꯏꯔ
ꯃꯍꯤꯛꯁꯨ ꯌꯥꯝꯊꯥꯡꯉꯦ ꯅꯍꯥꯟꯁꯨꯨ ꯅꯍꯥꯟ ꯃꯍꯤꯛꯀꯤ ꯍꯤꯗꯥꯛ ꯑꯃ ꯂꯩꯕꯤꯌꯨꯔꯦ
ꯎꯝ
ꯈꯔꯕꯨꯗꯤ ꯐꯔꯦ
ꯇꯩꯅꯕꯒ ꯌꯥꯝ ꯊꯣꯛꯄꯅꯤꯅꯕ ꯀꯩꯅꯣ ꯃꯣꯂꯣꯝ ꯇꯧꯅꯒ ꯇꯧꯕꯒ ꯏꯔꯨꯖꯕꯤꯕꯗ ꯂꯣꯏꯔꯛꯄꯗꯒ ꯇꯩꯕ ꯂꯩꯕꯅꯦꯕ
ꯀꯨꯂꯦꯁ ꯀꯝꯀꯥꯟꯗꯩꯩ ꯀꯥ ꯍꯧꯗꯣꯏꯅꯣꯅ
ꯀꯣꯂꯦꯖꯁꯦ ꯃꯣꯏ ꯍꯥꯏꯔꯛꯄꯗꯗꯤ ꯖꯨꯂꯥꯏ ꯑꯥꯒꯁ ꯑꯗꯥꯏꯗꯒꯤ ꯍꯧꯅꯤꯒꯥꯏꯌꯦ ꯋꯥꯂꯤ
ꯄꯥ ꯂꯩꯗ ꯑꯗꯨꯗꯤ
ꯀꯔꯤꯝꯀꯥꯟ ꯍꯧꯗꯣꯏꯕ
ꯍꯥꯥ
ꯅꯨꯏꯀꯔꯝ ꯀꯥꯟꯅ ꯍꯧꯗꯨꯕ
ꯍꯪꯗꯔꯦꯗꯥ ꯒꯌ꯭ꯥꯟꯅ ꯇꯗꯦ
ꯑꯦꯛꯖꯥꯝꯁꯨ ꯑꯦꯛꯆꯦꯟꯖ ꯇꯧꯔ ꯇꯥꯔꯅꯤ ꯑꯩ ꯀꯃꯥꯏꯅ ꯇꯧꯗꯣꯏꯅꯣꯗꯨꯗ ꯑꯩꯗꯤ ꯕꯤꯠꯀ ꯂꯩꯁꯤꯜꯂꯛꯇ꯭ꯔꯦ
ꯑ ꯍ ꯀꯝꯀꯥꯟꯅ ꯀꯥꯕꯍꯧꯗꯣꯏꯅꯣ ꯍꯠꯇꯣꯏꯅꯣ ꯑꯩ ꯃꯤꯡ
ꯃꯤꯡꯆꯥꯟꯒ꯭ꯔꯕꯣꯅꯥ
ꯆꯟꯗꯔꯤ
ꯃꯤꯡ ꯆꯟꯕꯩ ꯄꯩꯁ ꯀꯌꯥ ꯅꯣꯏꯒꯤ
ꯑꯥ
ꯃꯤꯡ ꯆꯟꯕꯩ ꯄꯩꯁꯥ ꯀꯌꯥꯅꯣ
ꯑꯩ ꯃꯤꯡ ꯆꯟꯗꯔꯤꯌꯦ
ꯄꯩꯁꯥ ꯀꯌꯥꯅꯨꯕꯗꯨ
ꯍꯧꯗꯗꯤ
ꯑꯁ
ꯀꯦꯝ ꯀꯗꯤ
ꯏꯟꯀꯝ ꯀꯩꯀꯥ ꯌꯥꯎꯗꯤ ꯄꯩꯁꯥ ꯇꯥꯕꯅꯦꯕꯣ
ꯑꯣ ꯑꯣ ꯇꯃꯣꯔꯗꯤ
ꯎꯝ
ꯎꯝ
ꯊꯝꯃꯦ ꯊꯝ
ꯇꯃꯅ